ꯑꯣ ꯀꯩꯗꯔꯝꯃꯤꯅꯣ
ꯑꯗꯨꯝ ꯂꯩꯔꯝꯃꯤꯅꯤ
ꯀꯩꯅꯣ ꯏꯖꯤꯞ ꯑꯃꯃꯨꯛ ꯆꯪꯈ꯭ꯔꯦ
ꯑꯃꯒꯁꯨ
ꯍꯣꯏ ꯇꯨ ꯌꯧꯈ꯭ꯔꯦꯕ
ꯀꯩꯅꯣ ꯇꯧꯁꯤꯕ ꯃꯦꯁꯤ ꯀꯞꯄ ꯇꯥꯔꯦ
ꯁꯤ ꯌꯥꯗ꯭ꯔꯦ
ꯑꯇꯕꯨ ꯑꯝꯇꯕꯨ ꯌꯦꯡꯒꯦ
ꯏꯕꯨꯗꯣ ꯏ ꯌꯥꯝ ꯀꯥꯏ
ꯑ ꯌꯦꯡꯅꯤꯡ ꯗꯔꯦ
ꯑꯦ ꯅꯪ ꯃꯤꯁꯤ ꯁꯄꯣꯔꯇꯔꯔꯣ
ꯑꯩ ꯑꯩꯗꯤ ꯑ ꯑꯝꯇ ꯁꯞꯄꯣꯔꯠ ꯇꯧꯗꯦ ꯑꯣ ꯌꯥꯗꯦ ꯌꯥꯏ ꯀꯥꯒꯤꯗ ꯑꯗ ꯁꯨꯝ ꯌꯦꯡ ꯅꯨꯡꯉꯥꯏꯕ ꯌꯦꯡꯗꯣꯏꯅꯦ
ꯑꯥꯔꯖꯦꯟꯇꯤꯅꯥꯕꯨꯗꯤ ꯑꯗꯨꯝ ꯌꯦꯡꯉꯦꯕ
ꯍ
ꯉꯁꯤꯁ ꯑꯣꯏꯗ ꯋꯥꯠꯂꯤꯁꯦ ꯍꯧꯖꯤꯛꯁꯦ ꯁꯤꯁꯇꯤ ꯇꯨ ꯆꯂꯦ
ꯎꯝ
ꯀꯝꯗꯧꯗꯧꯔꯤꯕꯅꯣ ꯃꯥꯔꯦ ꯄꯦꯅꯥꯜꯇꯤꯁꯨ ꯑꯅꯤꯔꯛꯅꯦ ꯃꯤꯁ ꯇꯧꯔꯤꯁꯤ
ꯀꯩꯅꯣ ꯍꯥꯏꯁꯤꯕꯨ ꯑꯅꯤꯔꯛ ꯁꯨꯈ꯭ꯔꯕ
ꯁꯨꯈ꯭ꯔꯦ
ꯅꯨꯡꯉꯥꯏꯇꯦꯗꯥ
ꯑꯗꯣ ꯃꯥ ꯉꯁꯤꯗꯤ ꯀꯩꯅꯣꯝ ꯇꯧꯔꯕꯖꯥꯠꯅꯦ
ꯃꯣꯏ ꯈꯔ ꯋꯥꯈꯜ ꯆꯣꯏꯔꯝꯕꯅꯤ
ꯍꯜꯆ ꯑꯣꯏꯔꯝꯕꯅꯤ ꯃꯌꯥꯝꯒꯤ ꯄ꯭ꯔꯦꯁꯔ ꯑꯗꯒꯤ ꯑꯥꯙ ꯂꯥꯎꯁꯨꯑꯖꯥꯂ ꯃꯥ
ꯃꯤꯅ ꯄꯨꯛꯆꯟ ꯆꯟꯕꯗꯨꯗ ꯃꯥꯁꯦ ꯀꯩꯅꯣꯝ ꯇꯧꯔꯝꯃꯅꯤ
ꯎꯝ ꯂꯩꯍꯧꯗꯣꯔꯤꯕ꯭ꯔꯥ ꯑꯃ ꯇꯧꯔꯤ
ꯌꯦꯡ ꯑꯁꯤ ꯈꯪꯉꯅꯤ
ꯇꯥꯏ ꯍꯧꯖꯤꯛ ꯃꯤ ꯂꯣꯏꯅ ꯕꯤ ꯄꯤ ꯋꯥꯡꯅꯔꯒꯗꯤ ꯑꯩꯈꯣꯏ ꯌꯦꯡꯅꯔꯤꯁꯦ
ꯑꯁ ꯑꯁ ꯑꯅ ꯇꯔꯝꯗ
ꯑꯗꯩ ꯊꯑꯣꯏꯅꯒ ꯄꯩꯁꯥ ꯊꯤꯔꯒ ꯌꯦꯡꯕ ꯀꯥꯡꯕꯨꯗꯣ ꯑꯃ ꯄ꯭ꯔꯣꯖꯦꯛꯇꯔꯒ ꯊꯥꯗꯣꯛꯑꯒ
ꯎꯝ
ꯃꯣꯏꯅ ꯌꯥꯝꯅ ꯄ꯭ꯔꯥꯟ ꯆꯥꯑꯝꯗꯣꯏꯁꯦ
ꯃꯥꯅꯦ
ꯍꯦꯛꯇ ꯌꯕ꯭ꯔꯣ ꯀꯥꯢꯅ
ꯍꯣꯞ ꯑꯃꯒꯤ ꯑꯁꯥ ꯑꯁꯥ ꯑꯃꯒꯤ ꯀꯔꯤ ꯑ ꯍꯣꯏ ꯍꯣꯏ ꯍꯣꯏ ꯑꯗꯨꯒ ꯂꯥꯁꯇ ꯍꯣꯞꯇꯕꯤꯗꯥꯏ
ꯑꯁ
ꯒꯔ ꯀꯞꯀꯤ ꯗ꯭ꯔꯃꯥ ꯃꯌꯥꯝꯁꯨ ꯌꯦꯡꯕ ꯌꯥꯝ ꯅꯨꯡꯉꯥꯏ
ꯑꯗꯨꯅꯦ
ꯎꯝ
ꯑꯩ ꯑꯩꯒꯤꯗꯤ ꯌꯦꯡꯕ ꯌꯥꯗ꯭ꯔꯦ ꯅꯠꯇ꯭ꯔ ꯑꯩꯁ ꯀꯣꯣꯟꯅ ꯌꯦꯡꯒ
ꯍꯣꯏ ꯍꯌꯦꯡ ꯍꯥꯏ ꯂꯥꯏꯁꯀꯨꯝꯕꯗ ꯌꯦꯡꯉꯦ ꯐꯖꯅ
ꯎꯝ ꯎꯝ
ꯅꯣꯡ ꯇꯥꯕ꯭ꯔꯥ
ꯅꯣꯡ ꯇꯥꯈꯤꯗ꯭ꯔꯦꯗ ꯇꯥꯔꯝꯕꯅꯦ
ꯑꯣ ꯌꯥꯔꯦ ꯌꯥꯔ ꯌꯦꯡꯕ
ꯑ
ꯀꯩꯅꯣ ꯁꯣꯝꯗꯗꯤ ꯁꯣꯝꯗꯗꯤ ꯑꯃꯈꯛꯇꯪ ꯆꯟꯅꯉꯥꯏꯔꯤꯗ ꯑꯩꯒꯤꯁꯤꯗꯗꯤ
ꯆꯜꯂꯕꯅꯤ ꯆꯜꯂꯕꯅꯤ ꯅꯪ ꯑꯩꯗꯣ ꯁ꯭ꯂꯣ ꯆꯜꯂꯦ ꯑꯃ ꯇꯧꯔꯦ
ꯇꯜꯌꯦ
ꯎ
ꯄꯩꯁꯥ ꯊꯤꯗꯕꯤ ꯌꯦꯡꯕꯁꯤ ꯀꯥꯟꯅꯔꯝꯗ꯭ꯔꯔꯤ ꯑꯗꯨꯗꯤ ꯒꯣꯜ ꯑꯃ ꯆꯦꯟꯅꯔꯦ ꯑꯩꯗꯤ ꯒꯣꯜ ꯑꯃ ꯟꯅ ꯔꯦꯖꯉꯖꯦ ꯂꯥꯁꯇ ꯉꯔꯥꯡꯒꯨꯝꯕꯩ ꯃꯦꯠꯆ ꯑꯣꯏꯔꯝꯗꯣꯏꯅꯦ ꯑꯃꯨꯛ ꯑꯩꯅ ꯌꯦꯡꯉꯤꯁꯦ
ꯑꯗꯨ ꯍꯥꯏꯔꯒ ꯅꯣ ꯅꯤꯡꯕ ꯑꯃ ꯂꯩꯌꯦ ꯑꯩꯈꯣꯏꯕꯕꯥ ꯃꯃꯥꯗ ꯐꯅꯦꯕ ꯃꯥꯗꯣ ꯄꯐꯥꯅꯦꯅ ꯌꯦꯡꯉꯒ ꯑꯇꯣꯞꯄ ꯆ
ꯊꯋꯥꯏꯒꯊꯤ ꯇꯥꯅ ꯌꯦꯡꯉꯨꯔꯒ ꯑꯇꯣꯞꯄ ꯑꯣꯏ ꯂꯩꯔꯝꯃꯤꯔꯕ ꯑꯁ
ꯑꯗꯨꯗꯨ ꯇꯨ ꯊꯥꯎꯖꯟ ꯇ꯭ꯋꯦꯟꯇꯤ ꯐꯣꯔꯒꯤ ꯍꯥꯏꯕ꯭ꯔꯥ
ꯑꯁ ꯑꯁ ꯑꯁ ꯑꯁ
ꯌꯦꯒꯦ ꯅꯃꯦ
ꯌꯥꯝ ꯁꯥꯟꯅꯕꯤꯔꯦ ꯇꯜꯂꯦ
ꯊꯣꯛꯑꯕ ꯅꯪꯉꯗꯣ
ꯆꯗ꯭ꯔꯁꯤꯗ
ꯇꯪꯗꯨꯗꯤ ꯃꯦꯁꯤ ꯄꯦ ꯅꯅ ꯌꯦꯡꯍꯜꯂꯨ ꯍꯣꯞ ꯑꯃꯗ
ꯕꯥꯏꯇꯨ ꯆꯟꯗ꯭ꯔ ꯌꯧꯣꯅꯦ ꯑ ꯑꯃꯇ ꯃꯤꯅ ꯍꯥꯏꯖ ꯃꯌꯥꯝꯅ ꯍꯥꯏ ꯖꯤꯜꯂꯥꯂꯅꯀꯣ
ꯍꯣꯏ ꯍꯣꯏ ꯑꯩꯒꯤꯗ ꯌꯥꯗ꯭ꯔꯔꯤ ꯆꯪꯗ꯭ꯔꯔꯤꯗ ꯅꯪꯒꯤ ꯇꯥꯏꯝ ꯂꯥꯏꯡꯗꯨꯅꯕꯨ ꯍꯦꯟꯅ ꯐꯔꯦꯅꯦ
ꯑꯦ ꯄꯦꯔꯂꯦꯜ ꯌꯨꯅꯤꯚꯔꯁꯇ ꯂꯩꯔꯤ ꯃꯥꯜꯂꯦ ꯑꯩꯅ ꯌꯦꯡꯉꯤꯁꯦ
ꯑꯣ ꯐꯥꯜ ꯑꯣꯏꯈ꯭ꯔꯦ ꯑꯗꯨꯒꯤꯗꯤ
ꯑꯣ ꯑꯗꯨꯗꯤ ꯐꯩ ꯑꯗꯨꯗꯤ ꯆꯨꯝꯃꯦꯅ ꯌꯦꯡꯉꯉꯤꯁꯦ
ꯑ ꯆꯨꯝꯃꯦ ꯆꯃꯦꯦ ꯐꯥꯎꯣꯏ
ꯅꯪ ꯅꯉꯣꯏꯅ ꯁꯣꯏꯖ ꯂꯩꯁꯤꯦ
ꯑ ꯑꯩꯅ ꯑꯣꯏꯅ ꯁ ꯍꯧꯖꯤꯛꯇꯣ ꯑꯅꯤꯅꯤ ꯆꯪꯈ꯭ꯔꯕꯅꯦꯕ
ꯑ
ꯐꯥꯎꯜ ꯑꯣꯏꯈ꯭ꯔꯦ ꯀꯩꯗꯧ ꯉꯥꯏꯈꯣ ꯑꯃꯨꯛ ꯍꯩꯅꯕꯨ ꯃꯛꯇꯧꯒꯦ
ꯄꯦꯅꯥꯜꯇꯤ ꯁꯟꯗꯣꯔꯦ ꯀꯩꯅꯣ ꯑꯩꯒꯤꯗ ꯆꯪꯗ꯭ꯔꯤꯌꯦ
ꯐꯔꯛ ꯇꯥꯗ꯭ꯔꯣ
ꯀꯩꯅꯣ ꯑꯃꯨꯛ ꯆꯪꯒ꯭ꯔꯦ ꯑꯁ ꯌꯥꯔꯣꯏ
ꯄꯦꯜꯂꯕꯅꯤ
ꯏꯖꯤꯞꯁꯦ ꯀꯩꯗꯧꯔꯖꯥꯠꯅꯣ ꯉꯁꯤꯗꯤ ꯄꯨꯔꯥ ꯐꯥꯏꯌꯔꯅꯦ ꯃꯣꯏ ꯇꯧꯔꯤꯖꯤ
ꯍꯦꯇꯝ ꯃꯩꯅꯤ ꯃꯣꯏ ꯆꯠꯂꯤꯁꯤ
ꯃꯩꯅꯦ ꯃꯩ
ꯑꯩꯒꯤꯖꯤꯗ ꯆꯜꯂꯛꯄ꯭ꯔ ꯑꯃꯨꯛ ꯌꯦꯡꯉꯒꯦꯀꯣ
ꯆꯟꯗꯦ ꯑꯦ ꯆꯦꯜꯂꯦ ꯆꯦꯜꯂꯦ ꯆꯦꯜꯂꯦ ꯆꯦꯜꯂꯦ ꯆꯦꯜꯂꯦ ꯒꯣꯜ ꯃꯌꯥꯌꯧ ꯎꯒꯣꯜ ꯃꯄꯥ ꯌꯧꯗꯧꯔꯦ ꯈꯣ ꯈꯣ ꯆꯟꯗꯣꯔꯦ ꯆꯟꯗꯣꯔꯦ ꯆꯜꯂꯅꯤ ꯈꯪꯉꯦ ꯆꯜꯂꯦ ꯒꯥꯏ ꯆꯜꯂꯦ ꯆꯜꯂꯦ ꯆꯜꯂꯦ ꯆꯜꯂꯦ ꯆꯜꯂꯦ ꯆꯜꯂꯦ ꯍꯧꯖꯤꯛ ꯇꯒ ꯆꯜꯂꯦ ꯃꯤꯅꯤꯠ ꯑꯃ ꯂꯩꯔꯥ ꯆꯟꯕ꯭ꯋꯥꯏ ꯑꯩꯒꯤꯗꯣ
ꯅꯪꯒꯤ ꯇꯥꯏꯝ ꯂꯥꯏꯟꯖꯦ ꯍꯥꯏ
ꯌꯥꯏ
ꯃꯦꯁꯤꯁꯦ ꯂꯧꯕ ꯂꯥꯛꯈ꯭ꯔꯦ ꯔꯣꯅꯥꯜꯗꯣꯒ
ꯑꯩ ꯑꯩꯅ ꯌꯦꯡꯉꯤꯕ ꯐꯤꯠꯁꯤꯗ ꯌꯦꯡꯉꯝꯃꯒꯗꯤ ꯃꯤꯗꯣ ꯍꯧꯖꯤꯛꯇꯒ ꯀꯞꯄꯝꯗꯣꯏꯅꯦ ꯃꯦꯁꯤ ꯐꯦꯟꯗꯣ
ꯃꯤ ꯀꯞꯄ ꯂꯣꯏꯔ
ꯊꯥꯒꯠꯂꯨꯔꯒ ꯑꯁ ꯀꯩꯅꯣꯍꯦ ꯚꯥꯏ ꯉꯁꯥꯏ ꯆꯟꯒ꯭ꯔꯗꯨꯕꯨ ꯀꯥꯏ ꯍꯥꯏꯔꯛꯄꯗꯣ ꯃꯤꯅ
ꯍꯧꯖꯤꯛꯀꯤꯗꯨꯠ ꯍꯧꯖꯤꯛꯀꯤꯗꯨꯠ ꯅꯠꯇꯦ ꯍꯧ ꯍꯧꯖꯤꯛꯀꯤꯗꯨꯗꯤ ꯕꯦꯔꯥ ꯀꯥꯏ ꯀꯥꯏ ꯊꯥꯒꯠꯂꯨꯔꯒ ꯀꯩꯅꯣꯍꯦ ꯚꯥꯏ ꯄꯨꯡꯒꯥꯏ ꯑꯃ ꯃꯃꯥꯡꯒꯤ ꯋꯥꯔꯤ ꯇꯧꯏꯗꯨꯕꯨꯅ ꯃꯦꯁ ꯂꯣꯏꯒꯤꯕꯅ ꯍꯥꯟꯒ꯭ꯔꯦ ꯀ ꯇꯧꯕꯗꯣ
ꯑꯗꯨꯅꯤ ꯇꯧꯗꯣꯏꯁꯤ
ꯇꯜꯂꯤꯗ
ꯑꯁ ꯏꯖꯤꯞꯁꯦ ꯈꯔꯗꯤ ꯃꯩ ꯆꯠꯂꯦ
ꯑꯗꯣ ꯀꯩꯅꯣ ꯑꯃꯇꯪ ꯑꯣꯏꯔꯖꯨ ꯍꯟꯖꯟꯕ ꯉꯝꯃꯗꯤ ꯐꯗꯣꯏꯅꯤ
ꯃꯣꯏꯖꯦ ꯑꯩꯅ ꯈꯟꯕꯗ ꯀꯩꯅꯣꯝꯃ ꯊꯛꯑꯒ ꯂꯥꯛꯑꯕ ꯀꯩꯅꯣꯝ ꯇꯧꯔꯦ ꯑꯦꯅꯔꯖꯤ ꯗ꯭ꯔꯤꯡꯂꯥ ꯀꯩꯅꯣꯝꯃ ꯌꯥꯝ
ꯑꯦꯅꯔꯖꯤ ꯋꯥꯠꯇ꯭ꯔꯦ ꯃꯣꯏꯖꯦ ꯑꯣ ꯑꯗꯨ ꯍꯥꯏꯔꯒ ꯃꯣꯏꯗꯤ ꯑꯃ ꯂꯩꯗꯥꯏꯅꯦ ꯏꯁꯤꯡ ꯎꯝꯃꯒ
ꯀꯞꯊꯣꯛꯄꯤꯗꯣ ꯎꯝ ꯎꯝ ꯈꯪꯗꯦ
ꯏꯁꯤꯡꯗꯣ ꯎꯝꯕꯨ ꯎꯨꯝꯃꯗꯤ ꯍꯛꯆꯥꯡꯖꯤꯅ ꯏꯁꯤꯡꯖꯦ ꯆꯪꯕꯒꯤ ꯃꯑꯣꯡꯗ ꯈꯜꯂꯒ ꯀꯩꯅꯣ ꯇꯧꯒꯤꯗꯣꯏꯅꯦꯕ ꯍꯥꯏꯕꯗꯤ ꯑꯦꯅꯔꯖꯤ ꯄꯤꯗꯣꯏꯅꯦꯕ
ꯎꯝ
ꯑꯗ ꯀꯩꯒꯨꯝꯕ ꯃꯥꯅ ꯊꯛꯆꯜꯂꯨꯔꯒꯗꯤ ꯃꯥꯖꯦ ꯍꯛ ꯆꯥꯡꯗ ꯆꯤꯡꯈꯤꯗꯣꯏꯅꯦ ꯍꯥꯏꯕꯗꯤ ꯂꯥꯏꯛ ꯃꯁꯜ ꯀ꯭ꯔꯥꯏꯝ ꯇꯧꯗꯣꯏꯅꯦꯕ ꯃꯔꯝꯗꯤ ꯉꯁꯥꯏꯗꯩ ꯁꯥꯟꯅꯔꯤꯝꯅꯤꯅ ꯈꯡꯊꯛ ꯊꯛꯆꯟꯕꯗꯣ ꯃꯁꯜ ꯀꯔꯦꯝ ꯇꯧꯗꯣꯏꯅꯦꯕ
ꯑꯥ
ꯊꯛꯄꯖꯨ ꯌꯥꯗꯕꯤꯅꯦꯕ ꯑꯗꯨꯒꯤ ꯃꯣꯏꯅꯒ ꯊꯛꯂꯛꯀꯗꯣꯏꯖꯦ ꯅꯒ ꯁꯥꯟꯅ ꯂꯣꯏꯔꯒ ꯑ ꯀꯩꯅꯣ ꯁꯞ ꯑ ꯃꯤ ꯑꯇꯣꯞꯄ ꯁꯞꯁꯇꯤꯇ꯭ꯌꯨꯠꯀ ꯂꯥꯛꯑꯀꯥꯟꯗꯅꯦꯕ ꯃꯣꯏꯅ ꯊꯛꯇꯣꯏꯖꯦ ꯅꯠꯇ꯭ꯔꯗꯤ ꯌꯥꯗꯕꯅꯦꯕ ꯑꯗꯨꯒꯤꯅꯦ ꯅꯤꯌꯣꯝꯅꯦ ꯅꯤꯌꯣꯝ
ꯍꯣꯏ ꯃꯣꯏ
ꯕꯣꯗꯤꯖꯦ ꯕꯣꯗꯤꯖꯦ ꯕꯣ ꯕꯣꯗꯤꯖꯦ ꯕꯨꯗꯨ ꯆꯨꯍꯟꯕ ꯁꯝꯅ ꯍꯥꯏꯔꯕꯗ
ꯃꯦꯅꯤꯄꯨꯂꯦꯠ ꯇꯧꯕꯩ ꯃꯑꯣꯡꯅꯦ
ꯌꯦꯁ ꯌꯦꯁ ꯑꯗꯨꯅꯦ ꯑꯗꯨꯃꯛꯅꯦ ꯇꯧꯔꯤꯁꯦ
ꯑꯃ ꯀꯣꯛꯇ ꯆꯥꯔꯦ ꯊꯛꯑꯦꯅ ꯑꯗꯨꯒꯤꯜ
ꯑꯩ ꯑꯩꯅ ꯑꯩꯅ ꯑꯗꯨꯒꯤ ꯂꯥꯏꯔꯤꯛꯇꯣ ꯇꯝꯃꯨꯕꯅꯤꯅ ꯈ ꯈꯔ ꯈꯔꯗꯤ ꯈꯪꯉꯤꯁꯤꯅꯤ
ꯎꯝ ꯑꯗꯨꯗꯤ ꯍꯦꯜꯊꯀꯤ ꯙ꯭ꯌꯥꯟ ꯑꯃ ꯇꯧꯔꯛꯑꯣ ꯍꯦꯜ ꯍꯦꯜꯗꯤ ꯑꯣꯏꯅꯕ ꯙ꯭ꯌꯥꯟ ꯑꯃ ꯊꯣꯛꯔꯛꯑꯣ ꯅꯂ ꯆ ꯃꯥꯁꯤꯌꯥ ꯇ ꯔꯕꯥ ꯎꯝ
ꯁꯝꯅ ꯍꯥꯏꯔꯕꯗ ꯑꯩꯈꯣꯏ ꯐꯦ ꯋꯥꯁꯀ ꯁꯤꯖꯤꯟꯅꯕꯗꯣ
ꯑꯥ
ꯐꯖꯅ ꯇꯧꯔ ꯇꯥꯈꯤꯕ ꯌꯥꯕꯅꯦꯕ
ꯑꯁ ꯑꯩꯗꯤ ꯄꯤꯝꯄꯜ ꯈꯔ ꯊꯣꯛꯏ ꯄꯤꯝꯄꯜꯁꯦ
ꯑꯗꯣ ꯑꯍꯟꯒꯦꯗꯤ ꯑꯗꯨꯝ ꯁꯝ ꯆꯝꯅ ꯏꯁꯤꯡꯅ ꯐꯖꯅ ꯊꯥꯗꯣꯛꯄꯗ ꯑꯗꯨꯝ ꯌꯥꯕꯅꯤꯗ ꯑꯗꯨꯕꯨ ꯐꯖꯅ ꯃꯔꯥꯡ ꯀꯥꯏꯅ ꯐꯖꯅ ꯃꯥꯏꯗꯣ ꯇꯥꯛꯒꯗꯧꯕ
ꯑꯥ
ꯍꯥꯏꯕꯗꯤ ꯅꯪꯒꯤ ꯈꯣꯡꯌꯥꯝ
ꯎꯝ
ꯑꯗꯨ ꯃꯅꯨꯡ ꯌꯧꯅ ꯍꯥꯏꯗꯤ ꯐꯖꯅ ꯊꯥꯗꯣꯛꯄ ꯉꯝꯕꯗꯤ ꯌꯥꯔꯦ ꯑꯗꯨꯅ ꯐꯦꯁ ꯋꯥꯁꯀꯨꯝꯕ ꯁꯤꯖꯤꯟꯅꯔꯒꯁꯨ ꯈꯔ ꯆꯝꯕ ꯈꯣꯡꯒꯣꯟ ꯀꯟꯗ ꯃꯤꯅ ꯍꯥꯏꯗ꯭ꯔ ꯈꯣꯡꯒꯣꯟ ꯊꯣꯛꯇꯕꯗꯣ ꯁꯤꯅ ꯀ
ꯑꯥ
ꯑꯁꯨꯝꯕꯩꯗꯤ ꯀꯣꯡꯒꯣꯝꯣꯏꯒꯦ ꯀꯥꯟꯅꯩꯔ
ꯑꯣ ꯑꯩꯗꯤ ꯀꯣꯡꯒꯣꯟ ꯊꯣꯛꯇꯕꯗꯣ ꯅꯨꯡꯉꯥꯏꯇꯦ ꯑꯩꯁꯨ
ꯑꯗꯨꯅꯦ ꯀ ꯂꯣꯟ ꯊꯣꯛꯄꯗꯨꯅ ꯃꯥꯒꯤ ꯑꯃꯣꯠꯄꯗꯨ ꯄꯨꯗꯨꯣꯏꯅꯦꯕ ꯍꯦꯟꯅ ꯊꯨꯅ
ꯑꯣ ꯑꯗꯨꯒꯅꯦ ꯍꯥꯏꯗꯤ ꯈꯨꯡꯒꯣꯣꯟ ꯊꯣꯛꯇꯕꯒꯤ ꯍꯟꯖꯟ ꯍꯟꯖꯤꯟ ꯀꯩꯅꯣ ꯇꯧꯔꯒ ꯅꯨꯡꯉꯥꯏꯇꯕꯗꯣ ꯏꯁꯥꯗ ꯀꯣꯛꯑꯕ ꯃꯥꯟꯕꯗꯣ ꯑꯗꯨꯁꯨ ꯇꯧꯋꯦꯕ ꯑꯗꯨꯒ ꯁꯦꯝꯄꯨꯗꯁꯨ ꯑꯃ ꯁꯜꯐꯦꯠ ꯌꯥꯎꯗꯕꯗꯣ
ꯑꯣ
ꯑꯗꯨꯁꯨ ꯃꯈꯣꯛ ꯀꯔꯤ ꯕꯕꯜꯁ ꯌꯥꯝ ꯊꯣꯛꯇꯕꯒꯤ ꯅꯨꯡꯉꯥꯏꯇꯦ ꯑꯩꯉꯣꯟꯗ
ꯑꯩ ꯑꯩ ꯑꯩꯒꯤ ꯐꯤꯠꯁꯤꯗ ꯍꯧꯖꯤꯛꯇ ꯕ꯭ꯔꯦꯛ ꯊꯥꯈꯔꯦ ꯅꯪꯒꯤ ꯀꯨꯏꯔꯝꯃꯅꯤ ꯕ꯭ꯔꯦꯛ ꯄꯣ ꯂꯩꯔꯝꯃꯅꯤ
ꯕ꯭ꯔꯦꯛ ꯑ ꯃꯤ ꯀꯥ ꯊꯎꯔꯒ ꯭ꯔꯦꯛ ꯀꯥꯔꯒꯤ ꯑꯦꯗꯚꯔꯇꯥꯏꯁꯁꯦ ꯀꯝ ꯇꯧꯔꯦ
ꯑꯦꯗꯚꯔꯇꯥꯏꯁ ꯇꯧꯔꯤꯛ ꯀꯥꯟꯁꯤꯗ ꯐꯤꯠ ꯑꯃꯨꯛ ꯁꯤꯜꯍꯧꯔꯒꯦ ꯀꯅꯥ ꯈꯪꯉꯤ ꯈꯔ ꯃꯇꯥꯡ ꯆꯥꯅ ꯆꯥꯅ ꯎꯠꯄ ꯑꯃ ꯊꯦꯡꯅꯔꯗꯤ
ꯆꯥꯎꯧ ꯊꯤ ꯆꯧ ꯑꯗꯨꯒꯅꯦ ꯀꯩꯅꯣ ꯎꯝ ꯃꯥꯏ ꯇꯥꯔꯒ ꯃꯥꯏ ꯇꯥꯕꯗ ꯃꯤꯅꯤꯠ ꯑꯃꯃꯨꯛ ꯇꯥꯑꯣ ꯍꯥꯏꯔꯣ ꯆꯨꯝꯗꯣꯏꯔꯣ
ꯑꯧ ꯑꯗꯣ ꯇꯣꯏꯅꯁꯨ ꯇꯥꯒ꯭ꯔꯣ ꯅꯣꯡꯃꯗ
ꯑꯩ ꯑꯅꯤ ꯈꯛꯇꯪꯅꯦꯕ ꯇꯥꯔꯤꯁꯦ
ꯑꯌꯨꯛꯇ ꯑꯃꯥ ꯇꯨꯝꯂꯝꯗꯥꯏꯗ ꯑꯃꯥ
ꯎꯝ ꯑꯗꯣ ꯃꯔꯛꯇ ꯏꯔꯨꯖꯕꯒꯤ ꯀꯨꯝꯕꯗꯨꯕꯨꯗꯤ ꯇꯥꯏꯌꯦꯕ ꯑꯍꯨꯝꯂꯛ
ꯎ ꯍꯥꯏꯔꯤꯕ ꯍꯥꯏꯔꯤꯕ ꯑꯩꯁꯦ ꯅꯣꯡꯃꯗ ꯑꯅꯤꯔꯛ ꯏꯔꯨꯖꯕ ꯃꯤꯅꯤꯀꯣ
ꯍꯣꯏ ꯍꯣꯏ꯫ ꯑꯗꯣ ꯏꯔꯨꯖꯔ ꯃꯥꯏ ꯇꯥꯗꯕꯗꯣ ꯀꯃꯥꯏꯅ ꯇꯧꯗꯣꯏꯅꯣ ꯅꯨꯡꯉꯥꯏꯇꯦꯗꯅ꯫
ꯑꯧ ꯆꯨꯝꯃꯤ꯫
ꯑꯗꯨꯒ ꯑꯩꯅ ꯈ꯭ꯋꯥꯏ ꯅꯨꯡꯉꯥꯏꯇꯕ ꯑꯃ ꯑꯃ ꯁ ꯏꯚꯅꯤꯡ ꯗꯨꯋꯥꯏꯗ ꯑ ꯃꯥꯏ ꯇꯥꯕꯗꯣ ꯏꯔꯨꯖꯔꯒ
ꯎꯝ꯫
ꯑꯗꯨꯗꯣ ꯁꯟꯁꯀ꯭ꯔꯤꯟ ꯇꯩꯗꯣꯏꯔꯥ ꯅꯥꯏꯠ
ꯅꯥꯏꯠ ꯀ꯭ꯔꯤꯝ ꯇꯩꯔꯣ ꯀꯩꯅꯣ ꯏꯚꯤꯅꯤꯡꯗꯗꯤ꯫
ꯏꯚꯤꯅꯤꯡꯗꯥ ꯄꯨꯡ ꯃꯔꯤꯒꯨꯝꯕꯗꯣ ꯍꯥꯏ꯫
ꯑꯦ ꯅꯥꯏꯠ ꯀꯔꯤꯝ ꯇꯩ ꯌꯥꯗ꯭ꯔꯤꯗ ꯑꯗꯨꯗꯤ꯫
ꯑꯗꯨꯅꯦ ꯍꯥꯏꯁꯦ ꯑꯗꯨꯀꯥꯟꯗꯣ ꯑꯩꯗꯣ ꯀꯩ ꯇꯩꯗꯣꯏꯅꫭ ꯈꯪꯗꯦꯕ꯫ ꯑꯥ꯫ ꯈꯪꯗꯦ ꯁ꯭ꯀꯤꯟ ꯀꯦꯔꯁꯨ ꯌꯥꯝ ꯇꯧꯕꯕꯨꯗꯤ ꯅꯠꯇꯦ ꯇꯥꯔꯁꯨ ꯇꯧꯗꯤ ꯇꯧꯅꯤꯡꯉꯤ ꯐꯖꯅ꯫
ꯁꯔꯞꯅꯒ ꯃꯥꯏ ꯇꯥꯔꯝꯃꯤꯅꯤꯗ ꯊꯥꯏꯅ ꯑꯩꯈꯣꯏꯗꯤ꯫
ꯑꯗꯨꯃꯛꯇꯤ ꯇꯧꯗ꯭ꯔꯦ꯫
ꯇꯤꯔꯅꯤ ꯃꯥꯥꯏꯗꯣ꯫
ꯁꯥꯔꯐ ꯑꯦꯛꯁꯦꯜꯒꯤ ꯑꯃ ꯕ꯭ꯂꯨ ꯃꯆꯨꯒꯤ ꯁꯥꯄꯣꯟꯗꯣ꯫